ꯍꯜꯂꯣ ꯇꯥꯕ꯭ꯔꯣ ꯑꯥ ꯇꯥꯕ꯭ꯔꯣ
ꯇꯕꯤ ꯌꯦ
ꯀꯔꯤ ꯇꯧꯔꯒ ꯂꯩꯕ꯭ꯔꯣ
ꯑꯁ ꯗꯤ ꯁꯨꯝ ꯂꯩꯗ ꯐ꯭ꯔꯤꯗ ꯆꯥꯛ ꯊꯣꯡꯒꯦ ꯇꯧꯕꯅꯤ
ꯑꯣ ꯆꯥꯛ ꯊꯣꯡꯕ ꯃꯇꯝ ꯌꯥꯎꯔꯦꯀꯣ ꯍꯧꯖꯤꯛ
ꯌꯥꯎꯔꯦ ꯅꯣꯏ ꯗꯤ
ꯑꯩꯁꯨ ꯊꯣꯡꯒꯦ ꯇꯧꯕꯅꯦ ꯃꯩ ꯂꯩꯇꯕꯒꯤ ꯃꯩ ꯂꯥꯛꯇꯕꯒꯤ ꯃꯝꯃꯦ ꯑꯗꯨꯅ
ꯀꯔꯤ ꯏꯟꯁꯥꯡ ꯊꯣꯡꯒꯦ ꯇꯧꯔꯤꯅꯣ
ꯈꯪꯗ꯭ꯔꯦꯅꯦ ꯀꯔꯤ ꯏꯟꯁꯥꯡ ꯊꯣꯡꯁꯤꯔ ꯏꯆꯝꯊꯣꯡ ꯑꯣꯏꯅ ꯊꯣꯡꯁꯤꯔꯥ ꯈꯪꯗ꯭ꯔꯦ ꯆꯥꯛ ꯏꯟꯁꯥꯡꯁꯨ ꯑꯌꯨꯛ ꯅꯨꯡꯊꯤꯟ ꯑꯌꯨꯛ ꯅꯨꯡꯊꯤꯟ ꯊꯣꯡꯕꯒꯤꯀꯣ ꯒ꯭ꯌꯥꯟꯁꯨ ꯊꯣꯛꯇ꯭ꯔꯦ ꯊꯣꯡꯃꯟꯕꯒꯤ ꯑꯩꯈꯣꯏꯗꯤ ꯃꯤ ꯑꯍꯨꯝ ꯈꯛꯇ ꯂꯩ ꯃꯧ ꯑꯣꯏꯕꯅꯤꯅ ꯑꯩꯈꯣꯏꯅ ꯊꯣꯡꯗ꯭ꯔꯗꯤ ꯀꯅꯥꯅ ꯊꯣꯡꯒꯅꯤ ꯈꯛꯇ ꯊꯣꯡꯉꯦ ꯑꯁ ꯇꯜꯂꯦ
ꯑꯁ ꯆꯥꯛ ꯊꯣꯡꯕ ꯅꯨꯡꯉꯥꯏꯔꯤꯅꯦ ꯑꯩꯗꯤ
ꯍꯣꯏ ꯅꯨꯄꯥ ꯅꯪꯗꯤ ꯅꯨꯄꯥ ꯑꯣꯏꯔꯁꯨ ꯑꯥ ꯅꯨꯄꯥ ꯑꯣꯏꯔꯁꯨ ꯆꯥꯛ ꯏꯟꯁꯥꯡ ꯌꯥꯝ ꯊꯣꯡꯅꯤꯡꯕ ꯃꯥꯜꯂꯦ
ꯑꯗꯨꯅꯦꯕ ꯆꯥꯛ ꯊꯣꯡꯕ ꯌꯥꯝ ꯍꯩꯅꯅꯤ
ꯎꯝ ꯑꯗꯨꯅ ꯐꯌꯦ ꯑꯩꯒꯤ ꯅꯨꯄꯥꯁꯨꯀꯣ ꯇꯟꯗꯦ ꯍꯥꯏꯕꯕꯨꯗꯤ ꯍꯥꯏꯗꯦ ꯑꯗꯨ ꯑꯣꯏꯔ ꯁꯨ ꯃꯥꯅ ꯉꯁꯤꯗꯤ ꯑꯩ ꯊꯣꯡꯕꯤꯒꯦ ꯑꯗꯨꯃꯥꯏꯅ ꯀꯔꯤꯁꯨ ꯍꯥꯏꯗꯦꯕ ꯑꯗꯨꯅ ꯊꯣꯡꯉꯣ ꯍꯥꯏꯔꯗꯤ ꯃꯥ ꯀꯔꯤ ꯍꯥꯏꯁꯤꯔꯥ ꯑꯗꯨꯝ ꯌꯥꯝ ꯅꯨꯡꯉꯥꯏ ꯍꯔꯥꯎꯅ ꯊꯣꯡꯕꯤꯌꯦꯕꯀꯣ ꯑꯗꯨ ꯑꯣꯏꯔꯁꯨ ꯃꯥꯒꯤ ꯄꯨꯛꯅꯤꯡꯗꯒꯤ ꯊꯣꯡꯕꯤꯒꯦ ꯍꯥꯏꯕ ꯋꯥ ꯑꯗꯨ ꯑꯣꯏꯔꯁꯨ ꯁꯥ ꯉꯥꯒꯨꯝꯕ ꯄꯨꯔꯒꯗꯤ ꯑꯩ ꯊꯣꯝꯕꯤꯒꯦ ꯍꯥꯏꯕꯗꯤ ꯍꯥꯏꯌꯦꯀꯣ ꯑꯗꯨ ꯑꯣꯏꯔꯁꯨ ꯑꯇꯣꯞꯄ ꯀꯥꯡꯁꯣꯏꯒꯨꯝꯕ ꯏꯆꯝꯊꯣꯡꯒꯨꯝꯕ ꯑꯣꯏꯔꯗꯤ ꯑꯌꯥ ꯃꯥ ꯊꯣꯡꯕꯁꯨ ꯍꯥꯎꯁꯨ ꯍꯥꯎꯇꯕ ꯀꯣ ꯑꯣ ꯑꯗꯨꯅ ꯊꯣꯡꯉꯣ ꯍꯥꯏꯁꯨ ꯍꯥꯏꯅꯤꯡꯗꯦ ꯃꯥꯁꯨ ꯊꯣꯡꯅꯤꯡꯗꯕ ꯑꯗꯨꯒꯤ
ꯆꯝꯊꯣꯡꯒꯕꯨꯗꯤ ꯍꯣꯏ ꯆꯨꯝꯃꯤꯗ ꯅꯨꯄꯥꯁꯤꯡꯗꯣ ꯊꯣꯡꯕ ꯀꯨꯞꯅ ꯐꯖꯅ ꯇꯧꯔꯦ ꯍꯩꯇꯦꯕ
ꯍꯣꯏ ꯑꯥ ꯍꯥꯎꯁꯨ ꯍꯥꯎꯇꯦ ꯑꯩ ꯑꯗꯨ ꯏꯆꯝꯊꯣꯡꯒꯨꯝꯕꯗꯤ ꯌꯥꯝ ꯀꯨꯞꯅ ꯇꯧꯕ ꯊꯕꯛꯅꯦꯕ
ꯎꯝ
ꯃꯊꯦꯜ ꯃꯊꯦꯜ ꯍꯥꯞꯔꯒꯀꯣ ꯐꯖꯅ ꯊꯣꯡꯕꯅ ꯐ ꯍꯥꯎꯕꯅꯦꯕ ꯑꯗꯨꯅ
ꯃꯥꯅꯦ
ꯅꯪꯗꯤ ꯀꯔꯤ ꯏꯟꯁꯥꯡ ꯑꯣꯏꯅ ꯊꯣꯡꯒꯦ
ꯑꯁ ꯉꯁꯤꯁꯦ ꯈꯪꯗꯦꯗ ꯆꯝꯊꯣꯡ ꯑꯣꯏꯅ ꯊꯣꯡꯁꯦꯔꯥ ꯉꯥ ꯂꯧꯁꯤ ꯍꯥꯏꯕꯅꯤ ꯃꯐꯝꯗꯨ ꯌꯥꯝ ꯂꯥꯞꯄꯦꯅꯦ
ꯎꯝ ꯑꯩꯗꯤ ꯍꯣꯏ ꯉꯥ ꯑꯣꯏꯅ ꯄꯥꯝꯃꯦ ꯑꯩ ꯆꯨꯁꯥꯒꯨꯝꯕꯗꯤ ꯌꯥꯝ ꯄꯥꯝꯖꯗꯦ ꯉꯥꯗꯤ ꯑꯗꯨꯝ
ꯑꯁ ꯎꯡ ꯁꯥ ꯆꯥꯅꯤꯡꯉꯤꯗꯥ
ꯎꯝ
ꯉꯥꯒꯤ ꯑꯣꯏꯅ ꯍꯛꯆꯥꯡꯁꯨ ꯌꯥꯝ ꯐꯕꯒꯣ
ꯍꯣꯏ ꯍꯣꯏ ꯀꯔꯤ ꯀ꯭ꯔꯤ ꯀ꯭ꯔꯤ ꯑꯣꯏꯔꯁꯨ ꯑꯗꯨꯝ ꯉꯥꯗꯤ ꯆꯥꯔꯁꯨ ꯀꯔꯤꯁꯨ ꯇꯧꯗꯦꯅ ꯍꯛꯆꯥꯡꯗ ꯀꯔꯤ ꯀꯔꯤ ꯑꯅꯥꯕ ꯂꯩꯔꯁꯨꯀꯣ
ꯎꯝ ꯑꯗꯨꯅꯦ
ꯑꯗꯨ ꯌꯥꯝ ꯐꯩꯌꯦ ꯎꯝ
ꯑꯉꯥꯡꯗꯤ ꯀꯌꯥ ꯁꯨꯔꯕ꯭ꯔꯣ ꯅꯪꯗꯤ
ꯑꯩꯁꯦ ꯑꯉꯥꯡ ꯑꯃ ꯁꯨꯔꯦ ꯊꯥ ꯃꯉꯥ ꯁꯨꯔꯦ ꯍꯧꯖꯤꯛ ꯄꯨꯔꯒ ꯂꯩꯕꯅꯤ
ꯑꯆꯥꯆꯥ
ꯍꯧꯖꯤꯛ ꯄꯨꯔꯒ ꯂꯩꯕꯅꯤ ꯑꯥ ꯁꯥꯗ꯭ꯔꯣ ꯅꯣꯏ ꯅꯣꯏ ꯂꯣꯝꯗꯗꯤ ꯅꯣꯏ ꯂꯣꯝꯗꯗꯤ ꯁꯥꯗ꯭ꯔꯣ
ꯁꯥꯏꯍꯦ ꯍꯟꯗꯛ ꯈꯤꯇꯪ ꯐꯥꯏꯗꯥ
ꯑꯣ ꯅꯣꯡ ꯆꯨꯗ꯭ꯔꯣ
ꯅꯣꯡ ꯃꯅꯔꯛ ꯆꯨꯋꯦ ꯅꯣꯡꯗꯤ ꯀꯟꯅꯗꯤ ꯆꯨꯗꯕ ꯎꯝ ꯑꯩ ꯑꯣ ꯈꯔ ꯂꯥꯞꯅ ꯂꯩꯕꯒꯤꯀꯣ
ꯑꯣ ꯑꯩꯈꯣꯏꯗꯗꯤ ꯑꯁ ꯉꯔꯥꯡꯗꯣ ꯐꯖꯅ ꯅꯣꯡ ꯆꯨꯋꯦ ꯉꯁꯤꯗꯤ ꯐꯖꯅ ꯅꯨꯡꯁꯥꯊꯣꯔꯛꯑꯦ
ꯎꯝ ꯃꯅꯤꯄꯨꯔꯗꯗꯤ ꯇꯣꯏꯅ ꯅꯣꯡ ꯆꯨꯋꯤꯅꯦꯀꯣ
ꯍꯣꯏ ꯑꯗꯨꯃꯥꯏꯅ ꯇꯧꯒꯜꯂꯦ ꯎꯝ ꯎꯝ ꯎꯝ ꯎꯝ
ꯂꯝꯕꯤ ꯆꯠꯄ ꯈꯣꯠꯄꯁꯨ ꯌꯥꯝ ꯋꯥꯏꯅꯦ
ꯍꯣꯏ ꯇꯧꯔ ꯂꯩꯔꯦ
ꯅꯪꯒꯤ ꯅꯨꯄꯥꯗꯤ ꯀꯔꯤ ꯊꯕꯛ ꯇꯧꯕ꯭ꯔꯣ
ꯃꯥꯁꯨ ꯑ ꯀꯩꯅꯣꯗ ꯂꯩꯌꯦ ꯎꯝ ꯀꯔꯤꯁꯨ ꯇꯧꯗꯦꯗ ꯗꯨꯝ ꯂꯧꯃꯤꯅꯦ ꯂꯧꯒꯤ ꯊꯕꯛ ꯁꯨꯕꯅꯦ ꯎꯝ
ꯅꯨꯡꯁꯤ ꯆꯥꯟꯅꯅ ꯍꯤꯡꯉꯗꯤ ꯑꯁ ꯌꯥꯝ ꯅꯨꯡꯉꯥꯏꯔꯤꯗꯥ
ꯍꯣꯏ ꯑꯗꯨꯃꯥꯏ ꯇꯧꯋꯦ
ꯑꯗꯨꯅ ꯌꯥꯝ ꯇꯥꯡꯕ ꯄꯣꯠꯅꯤ
ꯎꯝ ꯅꯨꯡꯁꯤ ꯆꯥꯟꯅꯅ ꯑꯃꯒ ꯑꯃꯒ ꯅꯨꯡꯁꯤꯔꯒ ꯂꯩꯔꯗꯤ ꯑꯗꯨꯗ ꯈ꯭ꯋꯥꯏꯗꯒꯤ ꯅꯨꯡꯉꯥꯏꯕꯅꯦ ꯆꯥꯅꯤꯡꯉꯥꯏ ꯊꯛꯅꯤꯡꯉꯥꯏ ꯂꯩꯔꯗꯤ ꯎꯝ ꯑꯗꯨꯅꯦ
ꯈꯣꯏꯕꯥ ꯑꯗꯨꯒꯨꯝꯕꯗꯤ ꯑꯗꯨꯝ ꯂꯥꯛꯒꯅꯤꯅꯀꯣ ꯅꯨꯡꯁꯤ ꯆꯥꯟꯅꯅ ꯑꯗꯨꯝ ꯂꯩꯔꯗꯤ
ꯑꯩꯈꯣꯏꯗꯤ ꯑꯗꯨꯝ ꯇꯝꯄꯥꯛ ꯂꯧꯁꯦ ꯌꯨꯝ ꯃꯅꯥꯛꯇꯥ ꯑꯗꯨꯝ ꯑꯥ ꯂꯧꯗꯤ ꯑꯗꯨꯝ ꯂꯩꯌꯦꯕꯀꯣ ꯑꯗꯨꯅ
ꯍꯟꯗꯛ ꯇꯝꯄꯥꯛꯒꯤ ꯂꯧ ꯃꯇꯝꯅꯤꯀꯣ
ꯃꯇꯝꯅꯦ ꯉꯔꯥꯡꯁꯨ ꯂꯧ ꯆꯠꯂꯦ ꯉꯁꯤꯗꯤ ꯆꯠꯇ꯭ꯔꯦ ꯌꯨꯝ ꯃꯅꯥꯛ ꯑꯅꯤꯗ ꯊꯥ ꯊꯥꯕ ꯂꯧꯗꯔꯤ ꯊꯥꯕ ꯍꯧꯗ꯭ꯔꯤꯌꯦ
ꯑꯥꯑꯥꯎ
ꯂꯧ ꯈꯔ ꯁꯦꯝꯗꯣꯛꯄꯀꯣ
ꯑꯩꯈꯣꯏꯔꯣꯝꯗꯗꯤ ꯊꯥꯕ ꯂꯣꯏꯔꯦ ꯍꯥꯌꯦꯡ
ꯈꯔ ꯏꯪꯕ ꯃꯐꯝꯗꯗꯤ ꯊꯨꯅ ꯊꯥꯕꯅꯦ ꯑꯩꯈꯣꯏꯗꯤ ꯑꯩꯈꯣꯏꯔꯣꯝꯗꯗꯤ ꯁꯥꯕꯅꯤꯅꯀꯣ ꯁꯥꯕ ꯃꯐꯝꯗꯗꯤ ꯈꯔ ꯑꯥ ꯉꯟꯗꯦꯕ
ꯎꯝ ꯃꯥꯅꯦ ꯍꯧꯖꯤꯛꯗꯤ ꯅꯨꯡꯁꯥ ꯀꯟꯅ ꯁꯥꯕ꯭ꯔꯣ ꯉꯁꯤꯗꯤ ꯑꯣꯏꯔꯝꯅꯤꯀꯣ
ꯁꯤꯗꯤ ꯉꯁꯤꯗꯤ ꯍꯣꯏ ꯑꯌꯨꯛꯇꯥꯗꯤ ꯌꯥꯝ ꯅꯨꯡꯁꯥ ꯀꯟꯕꯅꯦ ꯍꯧꯖꯤꯛꯇꯤ ꯈꯔ ꯅꯨꯡꯉꯥꯏꯈ꯭ꯔꯦ ꯄꯨꯡ ꯑꯍꯨꯝ ꯒꯨꯝꯕ ꯇꯥꯈ꯭ꯔꯥꯗꯤ ꯈꯔꯗꯤ ꯅꯨꯡꯉꯥꯏꯌꯦ ꯄꯨꯡ ꯑꯍꯨꯝꯒꯤ ꯃꯃꯥꯡ ꯄꯨꯡ ꯑꯥ ꯑꯌꯨꯛ ꯇꯥ ꯄꯨꯡ ꯇꯔꯥ ꯇꯥꯗꯔꯤ ꯅꯨꯡꯉꯥꯏꯕꯅꯦ ꯑꯗꯨ ꯄꯨꯡ ꯇꯔꯥꯒ ꯄꯨꯡ ꯑꯍꯨꯝꯒꯤ ꯃꯅꯨꯡꯗꯗꯤ ꯑꯁ ꯁꯥꯕꯗꯤ ꯍꯥꯏꯔꯅꯨ ꯌꯥꯝ ꯁꯥꯕꯅꯦ ꯎꯝ ꯌꯥꯝ ꯁꯥꯕꯅꯦ ꯅꯣꯡꯆꯨ ꯅꯍꯥꯟ ꯅꯍꯥꯟꯒꯤ ꯍꯞꯇꯥꯗꯣ ꯑꯗꯨꯗꯗꯤ ꯍꯞ ꯀꯨꯝꯕ ꯅꯣꯡ ꯆꯨꯕꯅꯦ ꯑꯗꯣ ꯑꯁꯤ ꯍꯞꯇꯥꯗꯅ ꯈꯔ ꯐꯩꯌꯦ
ꯎꯝ
ꯌꯥꯝꯅ ꯆꯨꯗꯕ꯭ꯔꯥ ꯑꯗꯨ ꯑꯣꯏꯔꯁꯨ ꯑꯗꯨꯝ ꯆꯨꯔꯒ ꯂꯩꯕꯗꯣ ꯂꯩ ꯂꯝ
ꯎꯝ ꯅꯣꯡ ꯑꯥ ꯅꯣꯡꯒꯤ ꯃꯇꯝꯁꯤ ꯖꯨꯟ ꯖꯨꯂꯥꯏ ꯑꯣꯒꯁ ꯑꯣꯒꯁ ꯐꯥꯎ ꯑꯣꯏꯔꯝꯅꯤꯀꯣ
ꯍꯣꯏ ꯑꯣꯒꯁ ꯐꯥꯎꯅꯦ ꯎꯝ ꯍꯣꯏ ꯑꯗꯨꯅ ꯑꯩꯈꯣꯏꯗ ꯅꯣꯡ ꯆꯨꯔꯤ ꯑꯥ ꯀꯅꯥꯒꯨꯝꯕ ꯖꯒꯥ ꯖꯒꯥꯗꯗꯤ ꯅꯣꯡ ꯆꯨꯗꯦ ꯍꯥꯏꯅꯀꯣ ꯇꯝꯄꯥꯛ ꯂꯧꯁꯦꯠ ꯎꯝ ꯀꯩ ꯍꯥꯏꯅ ꯌꯥꯝ ꯋꯥꯔꯒ ꯂꯩꯌꯦ ꯑꯩꯈꯣꯏꯅ ꯅꯣꯡ ꯆꯨꯃꯟꯕꯒꯤ ꯇꯥꯟꯕ
ꯃꯥꯅꯦ
ꯄꯨꯡ ꯀꯌꯥꯗ ꯆꯥꯛ ꯆꯥꯅꯤ ꯅꯣꯏꯗꯤ
ꯑꯁ ꯑꯩꯈꯣꯏꯖꯤ ꯄꯨꯡ ꯅꯤꯄꯟ ꯑꯗꯨꯋꯥꯏꯗ ꯆꯥꯏ ꯎꯝ
ꯑꯣ ꯑꯗꯨꯗꯤ ꯉꯜꯂꯤꯗ
ꯉꯟꯅ ꯆꯥꯕꯅꯤ ꯑꯩꯈꯣꯏ ꯊꯕꯛ ꯑꯗꯨꯝ ꯆꯠꯕꯅꯤꯅꯀꯣ
ꯎꯝ ꯑꯩꯅ ꯍꯥꯏꯕꯗꯤ ꯉꯜꯂꯦꯕ ꯊꯣꯡꯅꯤꯡꯉꯥꯏ ꯄꯨꯡ ꯃꯥꯄꯟꯒꯨꯝꯕꯗ ꯆꯥꯔꯗꯤ ꯑꯩꯈꯣꯏꯁꯨ ꯊꯣꯡꯕ ꯍꯧꯗ꯭ꯔꯤ
ꯑꯁ ꯉꯜꯂꯤꯗ ꯃꯤ ꯌꯥꯝꯁꯨ ꯌꯥꯝꯗꯅ ꯊꯣꯡ ꯃꯤ ꯑꯅꯤ ꯑꯍꯨꯝ ꯈꯛꯇꯅꯤꯅ ꯆꯥꯛ ꯊꯣꯡꯕꯗ
ꯎꯝ ꯇꯞꯅ ꯊꯣꯡꯒꯅꯤ
ꯍꯌꯦꯡ ꯂꯧꯕꯨꯛ ꯊꯥꯒꯦ ꯍꯥꯏꯔꯣ ꯐꯧꯗꯣ
ꯑꯩꯈꯣꯏ ꯐꯧꯁꯦ ꯑꯥ ꯑꯃꯨꯛ ꯃꯊꯪ ꯍꯞꯇꯥꯗ ꯑꯣꯏꯅ ꯊꯥꯒꯅꯤ ꯍꯧꯖꯤꯛꯀꯤ ꯍꯞꯇꯥꯗꯤ ꯈꯔ ꯉꯜꯂꯤꯕ ꯑꯗꯨꯒꯤ ꯁꯦꯝ ꯁꯦꯝꯕꯒꯨꯝꯕꯗꯤ ꯂꯣꯏꯃꯛ ꯂꯣꯏꯈ꯭ꯔꯦ
ꯑ ꯆꯥ ꯆꯥ
ꯉꯥꯏꯍꯥꯛꯇꯪ ꯉꯥꯏꯔꯤ
ꯎꯝ
ꯊꯥꯕꯁꯨ ꯃꯤ ꯀꯨꯟ ꯍꯦꯟꯅ ꯊꯥꯕꯅꯦꯕ
ꯑꯠꯆꯥ ꯁꯪꯉꯝ ꯀꯌꯥ ꯑꯣꯏꯕ꯭ꯔꯣ
ꯁꯪꯉꯝ ꯑꯩꯗꯤ ꯑꯩꯈꯣꯏꯗꯤ ꯁꯪꯉꯝ ꯍꯥꯏꯕꯗꯣ ꯍꯥꯏꯅꯗꯦ ꯑꯗꯨ ꯑꯣꯏꯔꯁꯨ ꯈꯪ ꯅꯍꯥꯟ ꯑꯩꯈꯣꯏꯒꯤ ꯏꯄꯨꯕꯣꯛ ꯈꯣꯏꯅ ꯍꯥꯏꯕ ꯀꯔꯤ ꯍꯥꯏꯕ꯭ꯔꯥ ꯑꯩꯗꯤ ꯇꯥ ꯍꯥꯏꯕꯁꯨ ꯈꯪꯗꯦ ꯍꯥꯏꯕꯁꯨ ꯍꯩꯇꯦ ꯀꯨꯟ ꯃꯤ ꯀꯨꯟ ꯀꯨꯟ ꯃꯉꯥ ꯑꯗꯨ ꯀꯨꯟ ꯃꯉꯥ ꯍꯦꯟꯅꯗꯤ ꯑꯗꯨꯝ ꯆꯠꯂꯦꯗ
ꯑꯠꯆꯥ ꯌꯥꯝ ꯄꯤꯛꯇꯕ ꯃꯥꯜꯂꯦ ꯈꯔꯗꯤ ꯆꯥꯎꯕ ꯃꯥꯜꯂꯦꯀꯣ ꯎꯝ
ꯆꯍꯤ ꯑꯅꯤ ꯑꯍꯨꯝꯗꯤ ꯑꯩꯈꯣꯏ ꯂꯧ ꯇꯧꯗꯕꯅꯤ ꯃꯤꯕꯨ ꯑꯗꯨꯝ ꯇꯧꯍꯜꯂꯒꯀꯣ ꯇꯧ ꯅꯦ ꯑꯗꯨ ꯑꯣꯏꯔꯁꯨ ꯍꯧꯖꯤꯛꯀꯥꯟꯗꯤ ꯑꯁ ꯋꯥꯏꯗꯅꯀꯣ ꯆꯥꯛ ꯆꯦꯡꯒꯨꯝꯕꯁꯨ ꯌꯥꯝ ꯇꯥꯡꯉꯦ ꯑꯗꯨꯅ
ꯎꯝ
ꯑꯩꯈꯣꯏ ꯑꯩꯈꯣꯏ ꯑꯣꯏꯅ ꯁꯨꯔꯁꯤ ꯍꯥꯏꯅ
ꯎꯝ ꯆꯥꯛ ꯆꯥꯅꯤꯉꯥꯏ ꯂꯩꯔꯗꯤ ꯑꯃꯔꯣꯝꯗ ꯋꯥꯈꯟ ꯂꯩꯔꯁꯨꯀꯣ
ꯍꯣꯏ
ꯈꯔ ꯅꯨꯡꯉꯥꯏꯔꯤꯗ ꯅꯨꯡꯉꯥꯏꯔꯝꯅꯤ
ꯎꯝ
ꯅꯨꯡꯉꯥꯏꯁꯨ ꯅꯨꯡꯉꯥꯏꯕꯅꯤ ꯆꯥꯛ ꯂꯩꯔꯗꯤ
ꯑꯗꯣ ꯑꯗꯨꯁꯨ ꯂꯩꯌꯦ
ꯑꯩꯈꯣꯏꯗꯤ ꯆꯥꯛ ꯆꯥꯕ ꯃꯤꯅꯤꯅꯀꯣ
ꯍꯣꯏ ꯆꯥꯛ ꯆꯥꯕ ꯃꯤꯅꯤꯅ
ꯅꯣꯔꯠ-ꯏꯁꯒꯤ ꯃꯤꯁꯤꯡꯗꯤ ꯎꯝ
ꯎꯝ ꯆꯥꯛꯁꯦ ꯑꯌꯨꯛ ꯅꯨꯡꯗꯥꯡ ꯈꯛꯇꯅꯦ ꯅꯨꯡ ꯊꯤꯟ ꯐꯥꯎ ꯆꯥꯕꯅꯦꯕ ꯅꯣꯡꯃꯥꯗ ꯑꯍꯨꯝꯔꯛ ꯆꯥꯕꯅꯦꯕ
ꯎꯝ
ꯉꯁꯤꯁꯨ ꯑꯅꯤꯔꯛ ꯆꯥꯈ꯭ꯔꯦ ꯑꯃꯨꯛ ꯅꯨꯡꯗꯥꯡꯗ ꯑꯃꯨꯛ ꯆꯥꯒꯅꯤ
ꯎꯝ ꯃꯌꯥꯡ ꯃꯣꯏꯗꯤ
ꯆꯔꯥ ꯋꯥꯟꯕ ꯍꯥꯏꯕꯁꯦ ꯅꯨꯃꯤꯠ ꯑꯃ ꯑꯌꯨꯛ ꯆꯥꯔꯗꯤ ꯅꯨꯡꯗꯥꯡꯗ ꯃꯣꯏ ꯆꯥꯗꯦꯕ
ꯍꯣꯏ ꯑꯗꯨꯅꯦ
ꯎꯝ ꯃꯣꯏꯗꯤ ꯔꯨꯇꯤꯒꯨꯝꯕ
ꯑꯩꯈꯣꯏꯗꯤ ꯆꯥꯛ ꯆꯥꯛ ꯆꯥꯛ ꯅꯠꯇ꯭ꯔ ꯅꯠꯇꯕꯁꯤꯡꯗꯤ ꯆꯥꯕ ꯍꯩꯇꯦꯀꯣ ꯔꯨꯇꯤꯒꯨꯝꯕ ꯁꯦꯝꯕꯤꯔꯁꯨ ꯑꯗꯨꯅ ꯄꯨꯛ ꯊꯟꯊꯟꯕ ꯈꯪꯗꯦꯕ ꯊꯟꯊꯟꯕ ꯌꯥꯗꯦꯕ
ꯄꯨꯛ ꯊꯟꯕ ꯉꯝꯗꯦ ꯍꯥꯏꯅꯀꯣ ꯑꯃꯨꯛ ꯆꯥꯛꯀꯥꯝꯃꯣ ꯍꯥꯏꯕꯒ
ꯎꯝ ꯍꯣꯏ ꯑꯗꯨꯅꯦ ꯑꯃꯨꯛꯀ ꯑꯗꯨ ꯆꯥꯛ ꯥꯇꯨ ꯆꯥꯔ ꯑꯗꯣ ꯔꯨꯇꯤꯗꯣ ꯆꯥꯔꯗꯤ ꯑꯃꯨꯛ ꯍꯦꯟꯅ ꯂꯥꯝꯕꯒꯨꯝꯕꯁꯨ ꯇꯧꯕꯅꯦ꯫
ꯎꯝ ꯍꯥꯏꯅꯗꯕꯗꯣ꯫
ꯍꯣꯏ ꯑꯗꯨꯅꯦ ꯑꯗꯨꯅꯦ꯫ ꯍꯩꯅꯗꯕꯗꯣ꯫ ꯔꯨꯇꯤꯒꯨꯝꯕꯁꯨ ꯑꯩꯈꯣꯏꯅ ꯍꯩꯅ ꯀꯔꯤ ꯍꯥꯏꯁꯤꯔꯥ ꯎꯝ ꯉꯝꯗ꯭ꯔꯁꯨ ꯑꯗꯨꯝ ꯇꯧꯒꯦ ꯍꯥꯏꯅ ꯇꯧꯔꯗꯤ ꯃꯍꯥꯎꯗꯤ ꯂꯩꯕꯅꯤꯀꯣ꯫ ꯑꯩꯈꯣꯏꯒꯤ ꯍꯛꯆꯥꯡꯁꯨ ꯌꯥꯝ ꯎꯝ ꯎꯝ ꯎꯝ꯫
ꯑꯩꯁꯨ ꯍꯥꯟ ꯆꯥꯟꯅꯗꯕꯅꯤ ꯑꯗꯨꯝ ꯆꯥꯔꯛꯄꯗꯣ ꯌꯥꯝ ꯍꯧꯖꯤꯛꯇꯤ ꯆꯥꯟꯅꯒꯔꯦ꯫
ꯑꯣ ꯑꯗꯨꯃꯥꯏꯅ ꯇꯧꯔꯝꯅꯤ ꯑꯣ ꯍꯣꯏ ꯑꯩꯈꯣꯏ ꯑꯗꯨꯝ ꯅꯤꯇꯤ ꯆꯥꯔꯗꯤ ꯎꯝ ꯍꯥꯎꯗꯤ ꯍꯥꯎꯕꯅꯦ꯫
ꯆꯥꯛ ꯑꯗꯨꯝ ꯆꯥꯗꯤ ꯏꯁꯥꯁꯨ ꯑꯗꯨꯝ ꯂꯨꯝꯂꯛꯄꯗꯣ ꯂꯩꯌꯦꯗꯅ꯫ ꯑꯗꯨꯒꯨꯝꯕ ꯂꯩ ꯆꯥꯕꯗꯤ ꯑꯗꯨꯝ꯫ ꯑꯌꯨꯛ ꯅꯨꯡꯗꯥꯡ ꯆꯥꯛ ꯆꯥꯔꯗꯤ ꯅꯨꯡꯊꯤꯗꯒꯨꯝꯕ ꯑꯗꯨꯝ ꯇꯣꯉꯥꯟ ꯇꯣꯉꯥꯟ ꯂꯥꯛꯑꯗꯤ꯫
ꯎꯝ ꯍꯣꯏ ꯑꯗꯨꯅꯦ꯫
ꯑꯩꯈꯣꯏꯁꯨ ꯑꯗꯨꯝ ꯁꯦꯝꯔꯒ ꯆꯥꯕ ꯌꯥꯕꯅꯦꯗ꯫ ꯆꯄꯇꯤꯒꯨꯝꯕ ꯔꯣꯇꯤꯒꯨꯝꯕꯗ
ꯑꯩꯁꯨ ꯑꯁꯦ ꯑꯉꯥꯡ ꯄꯨꯕ ꯃꯇꯝꯗ ꯕꯤꯄꯤ ꯋꯥꯡꯂꯝꯃꯦꯕ ꯑꯗꯨꯒꯤ ꯁꯨꯈꯥꯅ ꯆꯥꯔꯒꯦꯅꯀꯣ
ꯎꯝ ꯎꯝ ꯇꯥꯔꯕꯣ ꯍ
ꯑꯩꯈꯣꯏꯅ ꯆꯥꯅꯤꯡ ꯑꯩꯈꯣꯏꯅ ꯁꯦꯝꯕ ꯇꯥꯟꯕꯒꯤ ꯑꯁ ꯂꯧꯕꯅꯤꯍꯦ
ꯂꯧꯕꯅꯤ ꯁꯨꯈꯥ ꯔꯣꯇꯤꯗꯣ ꯁꯦꯝꯕꯗꯣ
ꯍꯣꯏ ꯁꯨꯒꯥꯔꯨꯇꯤ ꯑꯣꯏꯅ ꯁꯦꯝꯃꯦ ꯄꯨꯔꯤ ꯊꯥꯎ ꯌꯥꯝ ꯆꯥꯅꯤꯡꯅꯁꯨ ꯍꯛꯆꯥꯡꯒꯤ ꯐꯠꯇꯦ ꯍꯥꯏꯅꯀꯣ ꯌꯥꯝꯅꯗꯤ
ꯊꯥꯎ ꯌꯥꯝ ꯍꯥꯞꯇꯥꯕꯁꯨ ꯌꯥꯏ ꯍꯥꯠ ꯇ꯭ꯔꯁꯨ ꯌꯥꯏ ꯆꯄꯇꯤ ꯑꯣꯏꯅꯁꯨ ꯑꯗꯨꯝ ꯂꯥꯏꯅ ꯁꯦꯝꯕ ꯌꯥꯏ
ꯍꯣꯏ ꯑꯗꯨꯝ ꯎꯝ ꯑꯗꯨꯁꯨ ꯌꯥꯏ ꯎꯝ
ꯕꯤꯄꯤ ꯋꯥꯡꯃꯔꯣ ꯅꯪꯕꯣ
ꯕꯤꯄꯤ ꯍꯣꯏ ꯕꯤꯄꯤ ꯂꯩꯌꯦꯅꯦ
ꯑꯁ ꯍꯧꯖꯤꯛ ꯅꯍꯥꯟꯋꯥꯏꯔꯒ ꯑꯣꯏꯔꯒ ꯕꯤ ꯄꯤ ꯋꯥꯡꯉꯁꯤ
ꯍꯣꯏ ꯑꯁ ꯌꯥꯝ ꯑꯉꯥꯡ ꯑꯣꯏꯔꯤꯉꯩꯗꯒꯤ ꯑꯩꯗꯤ ꯕꯤꯄꯤ ꯋꯥꯡꯉꯦꯕ
ꯑꯁ ꯋꯥꯈꯜ ꯅꯨꯡꯉꯥꯏꯒ ꯇꯥꯝꯅꯤ ꯕꯤ ꯄꯤ ꯂꯩꯔꯗꯤ
ꯑ
ꯑꯦꯛꯁꯔꯁꯥꯏꯁ ꯋ ꯑꯦꯛꯁꯔꯁꯥꯏꯁ ꯇꯣꯏꯅ ꯇꯧ
ꯎꯝ
ꯋꯥꯈꯜ ꯇꯦꯟꯁꯟ ꯂꯩꯕꯁꯨꯀꯣ ꯍꯟꯗ꯭ꯔꯦꯠ ꯄꯥꯔꯁꯦꯟꯗ ꯁꯤꯛꯁꯇꯤ ꯁꯚꯦꯟꯇꯤꯗꯤ ꯑꯗꯨꯝ ꯕꯤ ꯄꯤ ꯆꯥꯡꯁ ꯂꯩ ꯍꯥꯏꯌꯦꯅꯦ ꯑꯗꯨꯝ ꯁꯇ꯭ꯔꯦꯁ ꯋꯥꯈꯟꯗꯁꯨ
ꯎꯝ